ꯑꯣ
ꯍꯜꯂꯣ
ꯎꯗ ꯀꯨꯏꯕ ꯃꯤ ꯑꯃ ꯐꯣꯟ ꯇꯧꯔꯛꯏꯗ
ꯑꯁ ꯌꯨꯝꯁꯦ ꯂꯥꯞꯃꯟꯗꯅ ꯎꯗ꯭ꯔꯕꯣ
ꯌꯨꯝꯁꯦ ꯂꯞꯃꯟꯗꯅ ꯎꯗꯕ ꯀꯨꯏꯔꯦꯕ ꯃꯈꯣꯟꯒꯁꯤ ꯇꯥꯈꯤꯗꯕ ꯀꯨꯏꯔꯦꯅꯦ
ꯊꯣꯡꯅꯥꯡ ꯋꯥꯡꯃꯗꯒꯤ ꯂꯥꯎꯅꯁꯦ ꯍꯥꯏꯕ꯭ꯔꯣ
ꯂꯥꯎꯅꯁꯤ ꯂꯥꯎꯅꯁꯤ
ꯑꯥ ꯀꯤꯗꯧꯔꯤꯅꯣ ꯏꯇꯥꯎꯕꯣ
ꯃꯁꯤꯁꯨ ꯕꯣꯟ ꯌꯦꯡꯁꯤꯗ ꯇꯧꯔꯝꯕꯅꯤꯅꯦ ꯀꯅꯥꯗꯥꯒ ꯁꯥꯎꯠ ꯑꯐ꯭ꯔꯤꯀꯥꯒ ꯂꯩꯌꯦ ꯏꯇꯥꯎ ꯍꯥꯎꯗꯤ ꯕꯣꯟꯒ ꯑꯃ ꯌꯦꯡꯕ ꯨꯀꯣꯏꯅꯣ
ꯑꯁ ꯏꯇꯥꯎ ꯄꯑꯒ ꯑꯝꯇ ꯌꯦꯡꯗꯦꯗ ꯄ꯭ꯂꯦꯕꯨꯅꯅꯨꯡꯉꯥꯏꯕ꯭ꯔꯣ ꯍꯧꯖꯤꯛꯀꯥꯟꯁꯦ
ꯑꯁ ꯀꯩꯅꯣ ꯍꯧꯖꯤꯛꯀꯥꯟ ꯄ꯭ꯔꯦꯟ ꯅꯨꯡꯉꯥꯏꯔꯤꯁꯤꯗꯤ ꯃꯦꯁꯤ ꯐꯦꯟ ꯑꯗꯩꯗꯤ ꯔꯣꯅꯥꯜꯗꯣ ꯐꯦꯟ ꯈꯠꯅꯟꯗꯅ ꯂꯥꯎꯅ ꯍꯟꯊꯣꯏꯁꯤ ꯀꯔꯤꯝ ꯇꯥꯗ꯭ꯔꯕꯣ
ꯑꯁ ꯑꯗꯨ ꯈꯠꯅꯖꯗꯕꯕꯁꯤ ꯌꯥꯝ ꯄꯥꯝꯗꯦꯅꯦ ꯑꯗꯨꯕꯨ ꯕꯣꯜꯁꯦ ꯇꯁꯦꯡꯅꯗꯤ ꯌꯦꯡꯗꯦ ꯑꯗꯣ ꯃꯤꯒꯤ ꯁ꯭ꯇꯦꯇꯁꯀꯨꯝꯕ ꯑꯗꯩꯗꯤ ꯐꯦꯁꯕꯨꯛꯀꯤ ꯃꯇꯦꯛ ꯃꯇꯦꯛ ꯊꯥꯒꯠꯄꯗꯣ ꯑꯗꯨꯒꯨꯝꯕꯗꯗꯤ ꯌꯥꯝ ꯎꯕ
ꯕꯜꯂ ꯌꯦꯪꯕꯥ ꯅꯨꯪꯉꯥꯏꯇꯦ
ꯑꯗꯨꯏ ꯇ ꯍꯌꯦꯡ ꯑꯝꯇ ꯌꯦꯡꯃꯤꯟꯅꯁꯤꯗꯅ ꯑꯗꯨꯗꯤ ꯑꯩꯁꯨ ꯄꯨꯟꯅ ꯇꯧꯔꯒ
ꯍꯣꯏꯅꯦ ꯍꯌꯦꯡꯗꯤ ꯌꯦꯡꯁꯤꯅꯦ ꯑꯩꯈꯣꯏꯗꯤ ꯑꯗꯨꯝ ꯀꯥꯞꯄꯤꯅꯦ ꯒꯣꯟ ꯅꯨꯡꯉꯥꯏ ꯈꯨꯗꯤꯡꯒꯤ ꯍꯌꯦꯡꯁꯨ ꯀꯥꯞꯇꯣꯏꯅꯤꯅꯦ ꯏꯇꯥꯎ ꯌꯦꯡꯁꯤꯅꯦ ꯍꯌꯦꯡ ꯕꯥꯔꯖꯤꯟ ꯆꯤꯟꯒ ꯖꯄꯥꯟꯒ ꯂꯩ ꯀꯩꯅꯣ ꯑꯗꯨꯗꯨ ꯀꯥꯞꯄ ꯌꯦꯡꯉ ꯂꯣꯏꯔꯦ ꯀꯩꯅꯣ ꯑꯁ ꯅꯥꯟꯗꯩ ꯇꯥꯕꯗꯤ ꯑꯩꯗꯤꯕꯣꯟ ꯌꯦꯡꯉꯦ ꯍꯥꯏꯔꯒ ꯋꯥꯔꯜ ꯀꯞꯅꯤ ꯍꯥꯏꯔꯒ ꯄꯣꯠ ꯑꯃꯨꯛ ꯌꯦꯡꯗ ꯑꯣꯏꯔꯦ ꯏꯇꯥꯎꯗꯤ
ꯑꯁ ꯏꯇꯥꯎ ꯑꯩꯁꯨ ꯏꯇꯣꯝ ꯌꯦꯡꯕꯁꯨ ꯅꯨꯡꯉꯥꯏꯇꯦꯅ ꯁꯨꯝ ꯂꯩꯁꯤꯜꯂꯤꯅꯤꯅꯦ ꯏꯇꯥꯎ ꯍꯌꯦꯡ ꯏꯇꯥꯎꯒ ꯌꯥꯔꯗꯤ ꯏꯇꯥꯎ ꯀꯥꯞꯊꯣꯛꯑꯒ ꯄ꯭ꯔꯣꯖꯦꯛꯇꯗꯀꯣ ꯑꯩꯈꯣꯏ ꯄ꯭ꯔꯣꯖꯦꯛꯇ ꯂꯩꯌꯦꯕ ꯑꯗꯨꯗꯩ ꯀꯥꯞꯊꯣꯛꯑꯒ ꯆꯥꯎꯅ ꯌꯦꯡꯈꯤꯅꯦ
ꯏꯊꯟꯗ ꯁꯨꯝ ꯐꯣꯟꯗ ꯌꯦꯡꯕꯗ ꯅꯨꯡꯉꯥꯏꯇꯕꯅꯦꯕ ꯐꯣꯟꯁꯦ ꯃꯌꯥꯝ ꯄꯨꯜꯂꯒ ꯃꯥꯏ ꯀꯥꯡꯕꯨꯅ ꯂꯧꯥꯎꯁꯤꯟꯅꯔꯛꯄ ꯑꯩꯈꯣꯏꯁꯨ ꯑꯩꯣꯏ ꯀꯥꯡꯕꯨꯅ ꯂꯧꯁꯤꯟꯅꯕꯗꯣ ꯑꯗꯨꯅ ꯌꯥꯝ ꯅꯨꯡꯉꯥꯏꯍꯦꯜꯂꯦꯕ
ꯌꯥꯏꯌꯦ ꯑꯗꯨꯗꯤ ꯑꯁ ꯏꯇꯥꯎ ꯑꯗꯨꯗꯤ ꯆꯨꯝꯅ ꯌꯦꯡꯕꯁꯤ ꯅꯨꯡꯉꯥꯏꯗꯧ ꯃꯥꯟꯗꯦ ꯀꯩꯅꯣꯝꯃ ꯇꯥꯎꯗꯅ ꯈꯣꯠꯇꯅ ꯇꯧꯔꯒ ꯆꯥꯔꯒ ꯌꯦꯡꯉꯒꯗꯤ ꯅꯨꯡꯉꯥꯏꯔꯣꯏꯗ꯭ꯔꯣ
ꯍꯣꯏꯅꯦ ꯍꯌꯦꯡꯁꯤ ꯚꯔꯖꯤꯟꯁꯨ ꯂꯩꯕꯅꯤꯅ ꯀꯩꯅꯣꯝꯃ ꯆꯥꯔꯕ ꯑꯗꯨꯒ ꯏꯇꯥꯎ ꯑꯣꯛꯅ ꯐꯔꯣꯏꯗ꯭ꯔꯣ ꯑꯗꯨꯝꯕꯗꯤ ꯐꯖꯅ ꯐꯨꯠꯂꯒ ꯄꯤꯁ ꯆꯥꯎꯅ ꯆꯥꯎꯅ ꯇꯧꯔꯒ ꯅꯥꯟꯅ ꯏꯁꯄ꯭ꯔꯥꯏꯠꯀꯨꯝꯕ ꯑꯃꯒ ꯆꯥꯕꯗꯣ
ꯑꯣ ꯑꯁ ꯆꯥꯎꯅ ꯇꯧꯔꯒꯀꯣ ꯆꯥꯎ ꯆꯥꯎꯅ ꯄꯥꯏꯔ ꯄꯥꯏꯔ ꯆꯤꯛꯄ ꯑꯁ ꯑꯗꯨ ꯅꯨꯡꯉꯥꯏꯅꯤ ꯑꯗꯨ ꯏꯇꯥꯎ ꯍꯌꯦꯡ ꯎꯝ ꯍꯌꯦꯡ ꯑꯩꯈꯣꯏ ꯕꯣꯜ ꯌꯦꯡꯕꯗꯗꯤ ꯃꯤꯁꯦ ꯌꯥꯝ ꯈꯠꯅꯩꯌꯦ ꯑꯩꯈꯣꯏꯗꯤ ꯈꯠꯅꯔꯨꯁꯤꯀꯣ ꯑ ꯈꯠꯅ ꯆꯩꯅꯕꯒꯤ ꯊꯕꯛꯁꯦ ꯀꯌꯥ ꯍꯩꯅꯗꯦ
ꯍꯌꯦꯡ ꯈꯠꯅꯔꯣꯏ ꯍꯌꯦꯡ ꯑꯩꯈꯣꯏꯗꯤ ꯍꯌꯦꯡꯗꯤ ꯕꯥꯔꯖꯤꯂꯤꯟ ꯉꯥꯛꯇꯅꯤ ꯌꯦꯡꯗꯣꯏꯁꯤ ꯑꯗꯨꯅ ꯀꯩꯁꯨ ꯈꯠꯅ ꯆꯩꯅꯔꯔꯣꯏ
ꯑꯗꯨꯅꯦ ꯕ꯭ꯔꯔꯖꯤꯟꯒ ꯖꯄꯥꯟꯒ ꯍꯥꯏꯕ ꯅꯠꯇ꯭ꯔꯣ ꯑꯁ ꯖꯄꯥꯟꯁꯨ ꯍꯧꯖꯤꯛꯀꯥꯟꯁꯦ ꯀꯟꯅ ꯅꯩꯈꯠꯂꯤ ꯍꯥꯏꯏꯅꯦ
ꯗꯣ ꯁꯟꯗꯛꯇꯤ ꯍꯟꯗꯛꯁꯤ ꯑꯗꯨꯝ ꯂꯝ ꯍꯥꯏ ꯀꯩ ꯍꯥꯏꯅꯤ ꯑꯅꯧꯕ ꯌꯥꯎꯔꯛꯄ ꯂꯝ ꯍꯥꯏꯇꯥꯔꯦ ꯍꯟꯗꯛ ꯈꯛꯇ ꯌꯥꯝ ꯐꯖꯕ ꯐꯖꯕ ꯌꯥꯝ ꯌꯥꯎꯔꯤꯅꯦ ꯕꯥꯔꯖꯤꯟꯁꯨ ꯍꯥꯟꯗꯩꯕ ꯌꯥꯎꯋꯤ ꯑꯗꯨꯝ ꯕꯥꯔꯖꯤꯟꯁꯨ ꯍꯟꯗꯛ ꯐꯖ ꯃꯃꯥꯔ ꯌꯥꯎꯔꯦ ꯑꯗꯩꯗꯤ ꯖꯄꯥꯟ ꯍꯟꯗ ꯌꯥꯝ ꯀ ꯐ ꯑꯗꯩꯗꯤ ꯃꯣꯔ ꯀꯁꯨ ꯐ ꯅꯣꯔꯋꯦꯁꯨ ꯍꯥꯏꯅꯤ ꯅꯩꯔꯤꯅꯦ
ꯑꯗꯨꯅꯦꯁ ꯌꯦꯡꯕ ꯍꯧꯔꯨꯔꯗꯤ ꯑꯩ ꯁꯨꯝ ꯑꯦꯗꯤꯛ ꯆ꯭ꯔꯛꯇꯧꯔ ꯈꯪꯗꯦꯅꯤ ꯑꯁ ꯕꯣꯜꯁꯦ ꯌꯥꯝ ꯅꯨꯡꯉꯥꯏ ꯍꯥꯏꯅꯦ
ꯑꯦ ꯁꯤꯗꯗꯤ ꯕꯣꯠ ꯅꯨꯡꯉꯥꯏꯔꯅꯤ ꯑꯗꯨꯝ ꯌꯦꯡꯁꯤꯂꯛꯑꯣ ꯑꯩꯈꯣꯏꯗ ꯑꯗꯨꯝ ꯄ꯭ꯔꯣꯖꯦꯛꯇ ꯀꯥꯞꯄꯦ ꯑꯩꯈꯣꯏ ꯄꯨꯜꯂꯒ ꯑꯗꯨꯝ ꯀꯩꯅꯣꯁ ꯑꯪ ꯑꯩꯗꯤ ꯏꯇꯥꯎ ꯅꯍꯥꯟꯩ ꯕꯣꯟ ꯌꯦꯡꯕ ꯐꯅ ꯍꯧꯗ꯭ꯔꯤꯕꯅꯤꯅꯦ ꯍꯧꯗꯕ ꯑꯩꯅ ꯁꯣꯏꯌꯦꯅꯦꯁꯤꯗꯤ
ꯌꯨꯝ ꯊꯪꯅꯤꯡꯕꯨ ꯀꯩꯝꯇ ꯄꯜꯂꯛꯇꯦꯗ ꯏꯇꯥꯎꯁꯨ ꯍꯌꯦꯡꯗꯤ ꯌꯦꯡꯉꯁꯤꯅꯦ ꯑꯗꯣ
ꯍꯣꯏ ꯍꯌꯦꯡꯗꯤ ꯌꯦꯡꯁꯤ ꯑꯗꯨꯒ ꯑꯣꯛꯇꯨꯃꯥ ꯐꯨꯠꯂꯥꯖꯦ ꯃꯈꯣꯡꯗꯤ ꯆꯥꯕꯟꯗ꯭ꯔꯣ ꯏꯇꯥꯎ
ꯃꯈꯣꯡ-ꯃꯈꯣꯡ ꯍꯥꯏꯔꯣ
ꯑꯪ ꯃꯈꯣꯡꯗꯣ ꯑꯣꯛ ꯃꯈꯣꯡꯗꯣ
ꯆꯥꯏꯅꯦ ꯑꯁ ꯎꯝ ꯈꯣꯡ ꯌꯥꯝ ꯍꯥꯎꯕꯅꯤꯅꯦ
ꯑꯣ ꯑꯗꯨꯗꯤ ꯃꯥꯈꯣꯡꯒ ꯃꯁꯥꯗꯨꯒ ꯃꯤꯛꯁ ꯇꯧꯔꯒ ꯐꯨꯠꯂꯒ ꯑꯗꯨꯝ ꯌꯦꯡꯅ-ꯌꯦꯡꯅ ꯑꯗꯨꯝ ꯆꯥꯗꯅ ꯆꯥꯛꯇꯨꯁꯨ ꯑꯗꯨꯝ ꯆꯥꯔꯣꯔꯅꯨ ꯑꯩꯈꯣꯏꯗꯗꯪ ꯇꯧꯔꯁꯤꯁꯦ ꯍꯌꯦꯡꯗꯤ
ꯁꯤꯗ ꯑꯣꯏꯅ ꯂꯣꯏ ꯊꯣꯡꯉ ꯗꯨꯒ ꯇꯧꯔꯁꯤ ꯃꯊꯛꯇ ꯅꯥꯟꯅ
ꯃꯈꯣꯡꯗꯨꯕꯨ ꯅꯤꯡꯁꯤꯡꯉꯤꯅꯦ ꯊꯥꯏꯅ ꯆꯥꯒꯤꯕꯗꯣ ꯈꯨꯨꯍꯥꯎ ꯑꯃ
ꯎꯝ-ꯎꯝ ꯍꯥꯎꯕꯅꯦ ꯀꯨꯏꯅꯦ ꯍꯥꯌꯦꯡꯗꯤ ꯍꯦꯟꯅ ꯑꯃꯨꯛ ꯍꯥꯎꯗꯣꯏꯅꯤ ꯕꯣꯟꯒꯤ ꯃꯍꯥꯎꯅꯦ
ꯎꯝ ꯈꯔ ꯂꯥꯎ ꯑꯥ ꯈꯔ ꯂꯥꯎ ꯈꯣꯡꯉꯤꯀꯥꯟꯗ ꯆꯥꯕꯖꯨ ꯇꯨꯝꯒꯤꯗꯣꯏꯕꯣꯏ ꯄꯣꯠꯅꯤꯗ
ꯂꯥꯎ ꯈꯣꯡꯕꯗ ꯇꯨꯝꯗꯣꯏꯅꯤ
ꯌꯨꯝꯊꯪꯅꯕꯅ ꯑꯃꯨꯛ ꯂꯥꯎꯔꯛꯇꯅꯕꯀꯣ
ꯏꯁꯄ꯭ꯔꯥꯏꯠ ꯀꯥꯡꯁꯤ ꯗꯔꯀꯥꯔ ꯇꯥꯏꯖꯤꯅꯦ ꯍꯌꯦꯡꯗꯤ ꯂꯥꯎꯕꯗ ꯇꯨꯝꯕꯗꯒꯣ
ꯑꯥ ꯑꯈꯣꯏꯒꯤ ꯔꯤꯌꯦꯛꯁꯟꯗꯨ ꯑꯣꯏꯅ ꯚꯤꯗꯤꯑꯣ ꯅꯝꯃꯒ ꯊꯥꯒꯠꯄꯅ ꯍꯦꯟꯅ ꯐꯥꯗꯣꯏ ꯖꯥꯠꯂꯣ ꯍꯥꯏꯗꯤ ꯌꯨꯇ꯭ꯌꯨꯕꯀꯨꯝꯕ ꯑꯃ ꯍꯥꯡꯉꯒꯗꯤ ꯑꯗꯨꯅꯤ ꯎꯅ
ꯑꯦ ꯑꯗꯨꯅ ꯍꯦꯟꯅ ꯐꯥꯗꯣꯏꯅꯦ ꯅꯠꯇ꯭ꯔꯁꯨ ꯐꯦꯁꯕꯨꯛꯇ ꯀꯣꯛ ꯂꯥꯏꯚ ꯇꯧꯔ ꯂꯣꯏꯔꯦ ꯀꯩꯅꯣ ꯑꯈꯣꯏꯗꯣ ꯃꯥꯌꯥꯝ ꯃꯥꯏ ꯌꯦꯡꯖꯅꯤ
ꯎꯝ ꯑꯣꯛ ꯇꯨꯝ ꯆꯥꯔꯒ
ꯎꯝ ꯃꯌꯥꯝꯒꯤ ꯈꯣꯟꯊꯤ ꯆꯥꯕꯖꯨ ꯈꯪꯄꯣꯟꯇꯦ ꯀꯥꯃꯦꯟꯗ ꯍꯧꯖꯤꯛꯇꯤ ꯀꯥꯃꯦꯟꯅ ꯌꯥꯝ ꯍꯨꯟꯅꯩꯗꯅ
ꯑꯗꯨꯅꯦ ꯍꯧꯖꯤꯛꯀꯥꯟꯖꯤ ꯀꯩꯅꯣꯁꯨ ꯇꯧꯔꯤꯋꯤꯅꯦ ꯕꯣꯜꯒꯤ ꯃꯇꯥꯡꯗ ꯈꯠꯅꯔꯤꯔꯥ ꯑꯃ ꯑꯈꯣꯏꯒꯤ ꯑꯥ ꯑꯥꯔ ꯀꯦ ꯏꯆꯟꯊꯣꯏꯅ ꯑꯃ ꯂꯩꯕꯗꯣ
ꯍꯣꯏ
ꯃꯥꯒ ꯅꯨꯄꯥ ꯑꯃꯒ ꯀꯩꯅꯣ ꯑꯩꯈꯣꯏ ꯌꯥꯁꯤꯟꯅꯔꯦ ꯀꯩꯗꯧꯔꯦꯅ ꯍꯥꯏꯅ ꯍꯧꯋꯤꯅꯦ ꯑꯗꯨꯒꯤ ꯃꯇꯥꯡ ꯈꯠꯅꯕ ꯃꯥꯜꯂꯤꯅꯦ ꯕꯣꯜꯒꯤ ꯃꯇꯥꯡꯗ
ꯍꯣꯏꯅꯦ ꯌꯥꯝ ꯈꯠꯅꯦꯔꯦ ꯑꯗꯨꯏꯗꯤ ꯑꯁ ꯈꯪꯗꯦꯅ ꯑꯗꯨꯗꯤ ꯀꯥꯃꯦꯟ ꯄꯤꯕ ꯀꯥꯡꯕꯨꯅ ꯃꯔꯣꯟ ꯑꯃ ꯒ꯭ꯌꯥꯟꯃꯦꯟ ꯇꯥꯗ ꯀꯥꯝꯄꯤ ꯀꯥꯃꯦꯟ ꯄꯤꯕꯤꯅꯤ ꯐꯣꯇꯣ ꯑꯣꯏꯔꯣ ꯚꯤꯗꯤꯑꯣ ꯑꯣꯏꯔꯣ ꯑꯃꯅꯦ ꯊꯥꯒꯠ ꯕꯥ-ꯕꯥ ꯄꯤꯔꯛꯇꯣꯏꯕ ꯀꯥꯃꯦꯟꯗꯩ ꯍꯧꯔꯦ
ꯇꯟꯕꯨ ꯇꯜꯂꯤꯗ ꯑꯗꯨꯏ ꯊꯧꯕꯛꯇꯤ ꯀꯩꯅꯣ ꯃꯣꯏꯅ ꯒꯦꯝꯅ ꯃꯤꯅ ꯁꯥꯟꯅꯔꯦ ꯈꯠꯅꯕꯅ ꯑꯈꯣꯏ ꯑꯈꯣꯏ ꯈꯟꯅꯔꯦ ꯀꯔꯤ ꯀꯥꯟꯅꯩꯅꯣ ꯍꯥꯏꯅꯤꯗ ꯁꯤ ꯑꯈꯣꯏꯒꯤ ꯅꯨꯡꯉꯥꯏꯕꯝ ꯊꯣꯛꯄ ꯄꯥ ꯒꯥ ꯅꯨꯡꯉꯥꯏꯇꯣꯛꯑꯒ ꯂꯩ ꯌꯥꯕꯗꯨꯕꯨ ꯑꯗꯨꯃꯥꯏ ꯈꯠꯅ ꯆꯩꯅꯗꯨꯅ ꯇꯧꯋꯤ
ꯕꯣꯟ ꯌꯦꯡꯃꯤꯟꯅꯕꯗ ꯌꯣꯠꯆꯩꯅ ꯀꯟꯖꯤꯟꯅꯕꯩ ꯍꯥꯏꯕ
ꯑꯥ-ꯑꯥ-ꯑꯥ- ꯑꯁ ꯑꯗꯨ-ꯑꯗꯨꯕꯨ ꯍꯧꯅꯕ꯭ꯔꯥꯅꯦ
ꯑꯣꯏꯌꯦꯕ ꯕꯣꯟꯅ ꯃꯤ ꯂꯝꯗ ꯁꯥ ꯁꯥꯟꯅꯔꯦ ꯑꯗꯨꯒ ꯑꯈꯣꯏ ꯃꯁꯦꯟ ꯈꯠꯅꯔꯒ ꯀꯩ ꯀꯥꯟꯅ
ꯑꯗꯨꯅꯣ ꯌꯣꯠꯆꯩ ꯀꯜꯂꯤ ꯀꯔꯤ ꯉꯥꯟꯅꯨ ꯌꯨꯊꯛꯑꯝꯗꯧ ꯃꯥꯜꯂꯤ ꯏꯇꯥꯎ ꯑꯗꯨ
ꯌꯣꯠ ꯁꯥꯟꯅꯕꯗ ꯀꯥꯎꯊꯣꯛꯇꯅ ꯀꯜꯂꯤꯕ꯭ꯔꯥ ꯅꯠꯇ꯭ꯔꯅ ꯍꯣꯛꯀꯤꯒꯨꯝ ꯁꯥꯟꯅꯩ ꯖꯥꯠꯂ ꯃꯥꯏꯖꯤ
ꯕꯣꯜ ꯌꯦꯡꯗꯕꯤꯗ ꯌꯣꯠ ꯑꯣꯏꯅ ꯊꯣꯝꯅꯔꯕ ꯖꯥꯠꯂꯥ
ꯍꯣꯏ ꯌꯣꯠ ꯂ ꯑꯣꯏꯅ ꯍꯣꯛꯀꯤ ꯁꯥꯟꯅꯗꯅ ꯍꯣꯛꯀꯤꯅ ꯕꯣꯣꯟ ꯊꯣꯡꯕꯩ ꯇꯥꯏꯞꯇ ꯊꯣꯡꯉꯕ꯭ꯔꯁꯤ
ꯑ ꯃꯤꯁꯤꯡꯁꯦ ꯍꯣꯛꯀꯤ ꯕꯣꯜ ꯑꯣꯏꯅ ꯎꯔꯣꯜꯁꯤꯜꯂ
ꯇꯗꯤ ꯍꯧꯖꯤꯛꯀꯤ ꯏ ꯇꯥꯎ ꯀꯩꯗꯧꯔꯤꯅꯣ
ꯑꯩꯁꯨ ꯆꯥꯛ ꯆꯥꯔꯦ ꯑꯗꯨꯒ ꯁꯨꯝ ꯏꯄꯣꯟꯒꯤ ꯄ꯭ꯔꯣꯖꯦꯛꯇꯔ ꯀꯥꯞꯅꯕ ꯀꯩ ꯀꯩ ꯁꯦꯝꯃꯝꯕꯅꯤ ꯉꯁꯤꯒꯤꯁꯨ ꯍꯥꯏꯐꯦꯠ ꯀꯥꯞꯀꯦꯗ ꯇꯥꯎꯗꯦ ꯉ ꯁꯤꯒꯤꯁꯤ ꯀꯩꯁꯨ ꯌꯦꯡꯅꯤꯡꯉ ꯑꯃꯅ ꯀꯅꯥꯗ ꯀꯩꯀꯩ ꯂꯩ ꯑꯗꯨꯅ ꯍꯌꯦꯡ ꯑꯣꯏꯅ ꯐꯖꯅ ꯌꯦꯡꯃꯤꯟꯅꯔꯁꯤ ꯇꯥꯎꯕꯗꯤ
ꯌꯥꯏꯅꯤ ꯌꯥꯏꯅꯤ ꯑꯗꯨ ꯑꯣꯏ ꯇ ꯍꯧꯖꯤꯛꯄꯨꯍꯩ ꯂꯥꯛꯄꯣ ꯇꯥꯔꯑꯣꯣꯏꯗ ꯑꯩꯈꯣꯏꯗꯤ ꯃꯩ ꯃꯨꯠꯈ꯭ꯔꯦꯅꯦ
ꯑꯗꯨꯅꯤ ꯃꯩ ꯡꯊꯤꯕꯁꯤ ꯕꯦꯔꯥ ꯀꯥꯏꯅꯩ ꯍꯧꯖꯤꯛꯄꯨꯗꯤ ꯑꯩ ꯕꯦꯇ꯭ꯔꯤꯗꯩꯇꯣꯞ ꯊꯥꯜꯂꯤꯅꯤ ꯑꯩꯁꯤ ꯃꯨꯠꯈ꯭ꯔꯗꯤ ꯂꯥꯛꯂꯦ ꯈꯪꯗꯕ ꯑꯃ ꯇꯧꯔꯤꯅꯦ ꯁꯤꯗꯅꯤ ꯕꯣꯟ ꯌꯦꯡꯉꯤꯗ ꯃꯨꯠꯊꯣꯛꯈꯤꯕꯅ ꯈꯣꯏꯗꯧ ꯂꯪꯈꯠꯂꯤꯁꯦ ꯕꯦꯠꯇꯦꯔꯤ ꯗꯩꯩ ꯑꯗꯨꯝ
ꯑꯩꯈꯣꯏꯒꯤ ꯂꯩꯕꯥꯛꯀꯤ ꯃꯩꯁꯤ ꯄꯨꯠꯄ ꯐꯨꯠꯄ ꯌꯥꯝ ꯇꯧꯔꯤꯅꯦ ꯃꯩꯅꯨꯡꯉꯥꯏꯇꯦꯀꯣ
ꯅꯨꯡꯉꯥꯏꯇ꯭ꯔꯦ ꯃꯩꯁꯦ
ꯍꯣꯏ ꯍꯧꯗꯤ ꯕꯦꯇ꯭ꯔꯤꯒꯨꯝꯕ ꯀꯩꯀꯩꯅꯣ ꯑꯗꯨꯒꯨꯝꯕ ꯌꯥꯝ ꯂꯩꯁꯤꯟꯕꯅ ꯐꯗꯣꯏꯖꯥꯠꯂꯦ ꯅꯠꯇ꯭ꯔ ꯁꯣꯗꯔꯒꯤ ꯀꯩꯅꯣ ꯌꯥꯝ ꯊꯣꯛꯑꯦꯅꯦ ꯍꯧꯖꯤꯛꯀꯥꯟꯁꯦ ꯂꯨꯄꯥ ꯂꯥꯛꯈ ꯑꯍꯨꯝꯃꯨꯛ ꯂꯩꯔꯗꯤ ꯑꯗꯨꯝ ꯌꯥꯒꯗ꯭ꯔꯥ ꯈꯪꯗꯦ ꯑꯗꯨꯒꯨꯝꯕ ꯑꯣꯏꯅ ꯊꯥꯗꯨꯅ ꯊꯥꯗꯔ ꯈꯪꯗꯦꯗ
ꯑꯗꯨꯅꯦꯅ ꯏꯁꯥ ꯁꯣꯂꯔ ꯑꯆꯧꯕ ꯑꯃ ꯑꯅꯤ ꯈꯤꯜꯂꯒ ꯕꯦꯇ꯭ꯔꯤ ꯑꯆꯧꯕ ꯑꯃ ꯊꯜꯂꯒ ꯑꯩꯅ ꯇꯧꯖꯕꯅꯅ ꯐꯔꯗꯤ ꯁꯔꯀꯥꯔꯗꯤ ꯃꯩ ꯄꯣꯠꯄ
ꯃꯩ ꯍꯥꯏꯁꯦ ꯍꯧꯖꯤꯛꯇꯤ ꯑꯗꯨꯝ ꯄꯣꯠ ꯈꯨꯗꯤꯡꯃꯛꯁꯤ ꯃꯩ ꯑꯗꯨꯝ ꯁꯤꯟꯅꯩꯦ ꯍꯥꯏꯕ ꯐꯣꯟ ꯆꯥꯔꯖ ꯇꯧꯕ ꯑꯣꯏꯔꯣ ꯇꯤꯚꯤ ꯌꯦꯡꯕ ꯋꯥꯁꯤꯡ ꯃꯦꯆꯤꯟ ꯎꯡꯕ ꯐ꯭ꯔꯤꯖ ꯑꯗꯩꯗꯤ ꯍꯧꯖꯤꯛꯇꯤ ꯑꯦꯂꯦꯛꯇ꯭ꯔꯤ ꯀꯥꯔꯒ ꯏꯂꯦꯛꯇ꯭ꯔꯤꯛ ꯍꯥꯏꯗꯤ ꯏꯁꯀꯨꯇꯔꯒꯤ ꯀꯥ ꯌꯥꯝ ꯊꯣꯛꯑꯦꯗꯅ
ꯗꯔꯦ ꯒꯔꯦ
ꯁꯤꯒꯨꯝꯕꯁꯤ ꯑꯦꯂꯦꯛꯇ꯭ꯔꯤꯛ ꯉꯥꯛꯇꯅꯦꯕ ꯊꯥꯎꯁꯨ ꯍꯧꯖꯤꯛꯛꯇꯤ ꯇꯥꯡꯈꯠꯂꯦꯗꯅ ꯍꯥꯏꯗꯤ ꯑꯁꯣꯝꯗ ꯏꯔꯥꯡ ꯇꯧꯕꯗꯒꯤ ꯑꯩꯈꯣꯏ ꯁꯣꯝꯗ ꯊꯥꯎꯁꯤ ꯃꯃꯟꯁ ꯌꯥꯝ ꯍꯥꯏꯒꯠꯈ꯭ꯔꯦ ꯑꯗꯨꯅ ꯑꯦꯂꯦꯛꯇ꯭ꯔꯤꯛꯁꯤꯅ ꯍꯦꯟꯅ ꯐꯒꯗ꯭ꯔꯥ ꯁꯤꯅꯤꯅꯦ
ꯑꯦꯂꯦꯛꯇ꯭ꯔꯤꯛꯁꯤꯕꯨꯅ ꯍꯦꯟꯅ ꯐꯔꯅꯤꯅ ꯄꯣꯂꯨꯁꯟꯁꯨ ꯊꯣꯛꯇꯕ ꯑꯗꯩꯗꯤ ꯑꯗꯨꯝ
ꯆꯥꯔꯖ ꯇꯧꯔꯒ ꯍꯥꯏꯇꯥꯔꯦ ꯊꯧꯕ ꯑꯗꯨꯅ ꯍꯦꯟꯅ ꯐꯔꯕꯖꯥꯠꯅꯤꯅ
ꯑꯗꯨꯅꯦ ꯑꯁ ꯑꯩꯁꯦ ꯑꯦꯂꯦꯛꯇ꯭ꯔꯤꯛꯀꯤ ꯍꯧꯖꯤꯛ ꯒꯥꯔꯤ ꯃꯆꯥ ꯑꯃꯨꯛ ꯀꯟꯅ ꯄꯥꯝꯃꯤꯌꯦ ꯑꯦꯂꯦꯛꯇ꯭ꯔꯤꯛꯇ ꯑꯣꯏꯅ ꯂꯣꯏ ꯑꯣꯟꯊꯔꯁꯤꯔꯕꯨ ꯈꯜꯂꯦꯗ
ꯌꯥꯏ ꯀꯩꯅꯣ ꯏꯂꯦꯛꯇ꯭ꯔꯤꯛꯀꯤ ꯂꯩꯕ ꯊꯥꯎꯁꯨ ꯍꯥꯟꯅꯗꯕ ꯑꯗꯨꯅꯦꯅ ꯐꯔꯤꯅꯤ ꯆꯥꯔꯖ ꯇꯧꯔ ꯇꯧꯔꯒ ꯎꯝ
ꯂꯩꯕꯥꯛꯀꯤ ꯑꯃꯣꯠ ꯑꯀꯥꯏꯁꯨ ꯊꯣꯛꯍꯟꯗꯕꯅꯤꯅ
ꯊꯣꯛꯑꯗ
ꯌꯥꯝ ꯁꯦꯠꯇꯣꯛꯑꯦꯕ ꯍꯨꯏꯁꯨ ꯌꯥꯝ ꯀꯣꯡꯒꯦ ꯑꯩꯏ
ꯅꯨꯃꯤꯗꯥꯁꯤ ꯂꯩꯕꯅ‌ꯦ ꯃ‌ꯣꯏ ꯁꯄꯤꯀꯔ ꯌꯥꯗ‌ꯦ
ꯄꯥꯡꯈꯣꯡꯗ ꯈꯣꯡꯉꯤ ꯇꯥꯅꯤꯡꯗꯕꯅ
ꯎꯝ ꯑꯃ ꯏꯇꯥꯎꯅ ꯍꯥꯏꯒꯨꯝ ꯑꯃ ꯏꯁꯀꯨꯇꯔ ꯍꯧꯖꯤꯛ ꯑꯅꯧꯕꯁꯨ ꯂꯣꯟꯁ ꯇꯧꯗꯣꯏ ꯃꯥꯜꯂꯤꯅꯦ ꯏ ꯚꯦꯍꯤꯀꯜ ꯍꯥꯏꯔꯒ ꯑꯅꯧꯕ ꯑꯣ ꯑꯃ
ꯑꯥ ꯍꯧꯖꯤꯛ ꯑꯁ ꯌꯥꯝ ꯊꯣꯛꯑꯦꯗ ꯏꯇꯥꯎ ꯑꯗꯣ ꯑꯩꯈꯣꯏ ꯁꯤꯗꯗꯤ ꯈꯤꯇꯪ ꯍꯥꯏꯗꯤ ꯇꯞꯄꯦꯀꯣ ꯌꯧꯔꯛꯄꯁꯦ ꯍꯧꯖꯤꯀꯥꯟ ꯑꯃ ꯑꯣꯂꯥ ꯀꯥꯏꯅ ꯏꯁꯀꯨꯇꯔ ꯏꯂꯦꯛꯇ꯭ꯔꯤꯛꯀꯤ ꯌꯥꯝ ꯊꯣꯛꯑꯦ ꯃꯄꯥꯡꯒꯜꯒꯗꯤ ꯌꯥꯝ ꯀꯟꯕ ꯖꯥꯠꯅꯤꯗ ꯆꯤꯡꯒꯥꯁꯦ ꯑꯗꯨꯝ ꯑꯣꯏꯔꯁꯨ ꯑꯩꯈꯣꯏꯅ ꯀꯥꯕ ꯉꯝꯃꯣꯏꯗꯕꯒꯤ ꯋꯥꯈꯜ ꯈꯟꯕꯗꯣ ꯑꯗꯨ ꯑꯣꯏꯔꯝꯗ꯭ꯔꯦ ꯑꯁꯦꯡꯕꯗꯗꯤ ꯑꯁ ꯑꯩꯈꯣꯏꯒꯤ ꯏꯃꯥꯟꯅꯕꯤ ꯑꯃꯒꯤ ꯂꯩꯌꯦ ꯌꯥꯝ ꯀꯜꯂꯤꯗ ꯃꯣꯏꯗꯤ ꯏꯁꯄꯤꯠꯁꯤꯀꯣ ꯌꯥꯝ ꯌꯥꯡꯕ ꯖꯥꯠꯅꯤ ꯑꯗꯨꯝ ꯆꯤꯡꯒꯁ‌ꯦ ꯌꯥꯝ ꯂꯥꯏꯅ ꯀꯥꯏꯗ ꯑꯩꯈꯣꯏꯒꯤ ꯊꯥꯎ ꯍꯥꯟꯕꯗꯣ ꯀꯟꯕ ꯑꯗꯨꯃꯥꯏꯅ ꯌꯥꯝ ꯀꯜꯂꯦ ꯍꯥꯏꯇꯥꯔꯦ ꯃꯣꯏꯒꯤ ꯃꯈꯟ ꯃꯈꯜ ꯃꯥꯒꯤ ꯃꯣꯠ ꯃꯈꯟ ꯃꯈꯟ ꯅꯣꯔꯃꯦꯜ ꯍꯥꯏ ꯃꯦꯗꯤꯌꯝꯒꯥꯏꯅ ꯈꯥꯏꯗꯣꯛꯇꯅ ꯂꯩ ꯑꯈ‌ꯣꯏꯒꯤ ꯑꯁ ꯑꯗꯨ ꯎꯔꯨꯕꯗꯒꯤ ꯑꯩꯁꯦ ꯑꯦꯂꯦꯛꯇꯔꯤꯛꯇ ꯍꯧꯖꯤꯛꯁꯦ ꯋꯥꯈꯜ ꯌꯥꯝ ꯈꯜꯂꯛꯑꯦꯅꯦ
ꯎꯝ ꯑꯗꯨꯝ ꯑꯣꯏꯔꯗꯤ ꯐꯩ ꯃꯅꯤꯄꯨꯔꯒꯤ ꯂꯝꯕꯤꯅ ꯀꯣꯝꯐꯨꯠ ꯀ ꯌꯥꯝ ꯂꯩꯕꯒ ꯂꯝꯕꯤ ꯐꯔꯗꯤ ꯐꯕ ꯐꯠꯇ꯭ꯔꯀꯥꯟꯗ ꯍꯦꯛ ꯊꯧꯕ ꯉꯝꯃꯣꯏꯗꯕ ꯃꯥꯟꯅꯕ ꯕꯦꯇ꯭ꯔꯤꯁꯤꯒꯤ ꯑꯗꯨꯒꯤ ꯋꯥ
ꯑꯦ ꯕꯦꯇ꯭ꯔꯤꯁꯨ ꯌꯥꯝ ꯐꯔꯦꯗ ꯍꯪꯖꯤꯛꯀꯥꯟꯗꯨ ꯇꯦꯛꯅꯣꯂꯣꯖꯤ ꯆꯥꯎꯈꯠꯂꯛꯄꯅꯤꯅꯀꯣ
ꯑꯥ
ꯐꯔꯦꯅꯦ ꯁꯤꯅ ꯑꯃ ꯋꯥꯕ ꯑꯣꯏꯔꯦ ꯑꯗꯣ ꯍꯌꯦꯡꯁꯦ ꯌꯦꯡꯃꯤꯟꯅꯔꯁꯤꯅꯦ ꯀꯣ ꯕꯣꯜꯁꯦ
ꯑ ꯍꯣꯏ ꯍꯌ‌ꯦꯡ ꯌꯦꯡꯉꯁꯦ ꯇ ꯍꯣꯏ ꯂꯥꯛꯑꯣ ꯑꯗꯨꯝ ꯄꯨꯡ
ꯇꯔꯦꯠ ꯅꯤꯄꯥꯜ ꯅꯤꯄꯥꯟ ꯑꯗꯨꯋꯥꯏꯗꯩ ꯂꯥꯛꯑꯣ ꯑꯗꯨꯒ ꯊꯣꯡꯕ ꯀꯩꯀꯩ ꯇꯧꯗꯣꯏꯅꯤꯅ ꯑꯗꯨꯒ ꯇꯧꯃꯤꯟꯅꯔꯒ ꯆꯥꯊ‌ꯣꯛꯑ ꯌꯦꯡꯉ ꯂꯣꯏꯔꯦ ꯕꯣꯜ ꯍ‌ꯦꯛ
ꯑꯣꯀꯦ ꯍꯔꯦ ꯐꯔꯦ ꯐꯔꯦ ꯑꯗꯨꯗꯤ ꯍꯌꯦꯡ ꯊꯦꯡꯅꯔꯁꯤꯔꯣ ꯍꯌꯦꯡ ꯊꯦꯡꯅꯔꯁꯤ ꯅꯤꯅꯦ ꯑꯗꯨꯗꯤ ꯏꯇꯥꯎ ꯍꯣꯏ ꯍꯣꯏ ꯊꯝꯃꯦ ꯊꯝꯃꯦ ꯍꯌꯦꯡ ꯊꯦꯡꯅꯁꯤꯀꯣ
ꯑ ꯍꯣꯏ